ꯍꯜꯂꯣ
ꯇꯥꯔꯕ
ꯇꯑꯦ ꯉꯁꯥꯏ ꯏ ꯀꯔꯤꯅꯣ
ꯆꯠꯇꯗꯦ ꯑꯃꯨꯛ ꯅꯝꯕꯔ ꯄꯥꯝꯃꯦ ꯍꯥꯏꯔ
ꯇꯥꯔꯕ꯭ꯔꯣ
ꯇꯥꯏꯅ ꯇꯥꯏꯅ
ꯅꯪꯒꯤ ꯈꯣꯟꯖꯦꯗꯣ ꯌꯥꯝ ꯌꯥꯡꯅ ꯇꯥ ꯀꯗꯂꯨꯃꯦ
ꯑꯩꯒꯤ ꯐꯣꯟꯁꯦ ꯃꯥꯏꯀ꯭ꯔꯣꯐꯣꯟꯅ ꯑꯣꯏꯕꯅꯤ
ꯑꯩꯒꯤ ꯈꯨꯟꯁꯦꯗꯤ ꯀꯃꯥꯏꯅ ꯇꯧꯕ꯭ꯔꯣ
ꯑꯗꯨꯝ ꯄꯤꯛꯅ ꯇꯥꯏꯌꯦꯗ ꯑꯗꯨꯝ ꯃꯦꯅꯦꯖ ꯇꯧꯔꯤꯅꯦꯗ
ꯑ
ꯃꯔꯛ ꯃꯔꯛꯇ ꯌꯥꯝ ꯍꯧꯅ ꯇꯥꯕ ꯃꯔꯛ ꯃꯔꯛꯇ ꯄꯤꯛꯅ ꯇꯥꯕ
ꯑꯆꯥ ꯑꯆꯥ ꯑꯆꯥ
ꯇꯨꯡ ꯀꯌꯥ ꯁꯖꯥꯕꯌꯥ ꯍꯥꯏꯅ
ꯍꯥ
ꯄꯨꯡ ꯀꯌꯥꯗ ꯆꯥꯗꯣꯏꯅꯣ
ꯅꯍꯥꯛ ꯂꯩꯔꯒ ꯆꯥꯗꯣꯏꯅꯦ
ꯅꯥꯊꯟꯇ ꯂꯩ ꯅꯥꯊꯟꯇ ꯂꯩꯕ ꯃꯥꯂꯦꯅꯦ ꯅꯪꯁꯦ
ꯈꯤꯇꯝ ꯂꯩꯌꯦ ꯍꯧꯖꯤꯛꯇꯛꯇꯤ ꯑꯃꯅꯤ ꯗ꯭ꯌꯨꯇꯤ ꯆꯠꯈ꯭ꯔꯦꯅ
ꯑꯣ ꯃꯥꯁꯦ ꯗꯦ ꯇꯥꯏꯝꯗ ꯑꯣꯏꯕ꯭ꯔꯣ
ꯗꯤ ꯆꯈ ꯍꯔ ꯅ ꯂꯅꯤ ꯅ ꯃꯨꯛꯇꯪꯒ꯭ꯔꯍ ꯌꯦ ꯆꯪꯈ꯭ꯔꯦ ꯍꯥꯏꯌꯦꯦ ꯑꯒꯣꯁꯇ ꯌꯦꯡꯒꯦ ꯍꯥꯏꯌꯦꯦ ꯄ꯭ꯔꯣ ꯄ꯭ꯔꯦ ꯇꯧꯔꯦ ꯅꯪ
ꯀꯅꯥꯅꯣ ꯍꯥꯏꯁꯤꯕ ꯑꯩꯔꯣ
ꯎꯝ
ꯁꯣꯏ ꯈꯟꯈꯤꯒꯦ ꯍꯥꯏꯕꯗꯨꯗꯤ
ꯄꯩꯁꯥꯗꯤ ꯌꯥꯝ ꯇꯨꯡꯁꯤꯜꯂ ꯃꯥꯂꯦꯅ ꯅꯪꯁꯦ
ꯍꯧꯖꯤꯛꯇꯤ ꯑꯗꯨꯝ ꯂꯩꯕ ꯅꯨꯡꯉꯥꯏꯑꯕ ꯃꯊꯥ ꯁꯥꯗꯦꯕ
ꯄꯩꯁꯥꯗꯣ ꯑꯗꯨꯨꯡ ꯁꯤꯜꯂꯕꯗꯤꯅ ꯅꯨꯡꯉꯥꯏꯔꯤꯅꯦ ꯅꯪꯁꯦ
ꯍꯧꯖꯤꯛꯇꯤ ꯑꯗꯨꯝ ꯅꯨꯡꯉꯥꯏꯔꯦ ꯑꯩꯁꯦ ꯂꯥꯏꯐꯁꯦ ꯂꯥꯛꯕꯁꯦ ꯑꯗꯨꯝ ꯅꯨꯡꯉꯥꯏꯔꯛꯑꯦꯕ
ꯅꯣꯏꯗꯤ ꯌꯥꯝꯅ ꯐꯥꯏꯀꯣ ꯊꯕꯛ ꯁꯨꯗ꯭ꯔꯁꯨ ꯑꯗꯨꯝ ꯂꯩꯕ ꯌꯥꯕ
ꯎꯝ ꯊꯕꯛ ꯁꯨꯗ꯭ꯔꯁꯨ ꯌꯨꯝꯗꯒꯤ ꯑꯗꯨꯝ ꯊꯥꯔꯛꯄꯅꯤꯅ ꯑꯗꯨꯝ ꯆꯥꯕ ꯑꯗꯨꯝ ꯐꯪꯉꯦꯗ
ꯑꯩꯈꯣꯏꯗꯤ ꯑꯗꯨꯃꯥꯏꯅ ꯇꯧꯕ ꯌꯥꯗꯦ ꯅꯣꯏ ꯃꯃꯥ ꯃꯄꯥꯗꯣ ꯑꯍꯟ ꯑꯣꯏꯔꯕꯣ
ꯑꯗꯨꯩꯅ ꯑꯣꯏꯖꯔꯤꯁꯦ ꯌꯥꯝ ꯑꯉꯥꯡ ꯑꯣꯏꯔꯤ ꯑꯩꯉꯣꯟꯗꯒꯤꯁꯨ ꯑꯉꯥꯡ ꯑꯣꯏꯔꯤ
ꯆꯍꯤꯍꯤ ꯀꯌꯥ ꯁꯨꯔꯦ
ꯆꯍꯤ ꯌꯥꯝꯗ꯭ꯔꯤꯌꯦ ꯑꯩꯈꯣꯏ ꯕꯕꯥꯍꯣꯏꯗꯤ ꯑꯉꯥꯡ ꯑꯣꯏꯔꯤꯌꯦ ꯑꯩꯅ ꯈ꯭ꯋꯥꯏꯗꯒꯤ ꯑꯍꯟ ꯑꯣꯏꯗꯣꯏꯅꯦ ꯑꯩꯈꯣꯏ ꯈꯨꯟꯗ
ꯆꯍꯤ ꯆꯍꯤ ꯀꯌꯥꯗ ꯍꯥꯏ ꯀꯔꯤ ꯑ ꯑꯣꯏꯔ ꯑꯥꯡ ꯑꯣꯏꯔꯔꯤ
ꯐꯤꯐꯇꯤ ꯐꯤꯐꯇꯤ
ꯐꯤꯞꯇꯤ ꯌꯦꯡ ꯀꯥꯏ ꯑꯁ ꯑ ꯑꯗꯨꯅꯤꯗ ꯑꯐꯥ ꯁꯥꯔꯒ ꯂꯩꯁꯤꯀꯣ
ꯍꯣꯏꯅꯦ ꯑꯗꯨꯅꯦ ꯅꯨꯄꯤ ꯊꯤꯔꯣ ꯅꯨꯄꯤ ꯊꯤꯅꯤꯡꯉꯁꯨ ꯅꯨꯄꯤ ꯊꯤꯔꯛꯀꯅꯨ ꯅꯨꯄꯤ ꯊꯤꯔꯅꯨ ꯌꯥꯝ ꯋꯥꯠꯂꯤ ꯋꯥꯠꯂꯤ ꯑꯩꯈꯣꯏ ꯂꯩꯔꯤꯌꯦ ꯑꯩꯈꯣꯏ ꯀꯜꯂꯤꯌꯦ ꯑꯩꯈꯣꯏ ꯁꯨꯑꯦꯅ ꯇꯧꯔ ꯂꯣꯏꯦ ꯑꯗꯨꯅꯅꯦꯅꯦ ꯅꯨꯄꯤ ꯊꯤꯗ꯭ꯔꯤꯁꯤ ꯆꯦ
ꯪꯁ ꯐꯕꯅꯤ ꯅꯀ ꯑꯩꯈꯣꯏꯗꯤ ꯌꯥꯝ ꯂꯨꯕ ꯇꯟꯖꯥꯗ ꯑꯣꯏꯔꯤꯅꯤ
ꯅꯪꯕꯨꯗꯤ ꯅꯨꯄꯤ ꯊꯤꯔꯛꯑꯣ ꯆꯥꯛ ꯊꯣꯡꯕ ꯆꯥꯛ ꯊꯣꯡꯕꯤꯅ ꯃꯥ ꯃꯤ ꯂꯩꯇ꯭ꯔꯦꯅ ꯍꯥꯏꯔ ꯍꯥꯏꯔꯛꯑꯦ ꯍꯥꯏꯇꯥꯔꯦ
ꯑꯁꯦꯡꯕꯅꯦ ꯐꯣꯟ ꯇꯧꯔꯛꯄ ꯈꯨꯗꯤꯡ ꯅꯨꯄꯤ ꯄꯨꯛ ꯂ ꯌꯥꯔꯗꯤ ꯄꯨꯔꯛ꯭ꯔꯣ ꯍꯥꯏ ꯑꯗꯨꯝ ꯑꯩꯅ ꯇꯝꯕ ꯀ
ꯊꯣꯛꯀꯗꯧꯕꯅꯤ ꯀꯩꯗꯣ ꯅꯨꯨꯄꯥ ꯊꯣꯛꯀꯗꯧꯕꯅꯤꯅꯦ
ꯋꯥꯕꯨꯗꯤ ꯑꯗꯨꯝ ꯄꯨꯔꯥ ꯈꯣ ꯄꯨꯔꯥ ꯈ꯭ꯔꯣ ꯍꯥꯏꯕ ꯏꯅ
ꯑꯩꯈꯣꯏꯕꯨꯗꯤ ꯑꯩꯕꯨꯗꯤ ꯑꯁ ꯅꯨꯄꯤ ꯊꯤꯕ ꯎ ꯉꯍꯜꯂꯤꯗ ꯍꯪꯉꯗꯤ
ꯍꯥꯏꯕꯗꯤ ꯑꯩꯈꯣꯏ ꯕꯕꯥ ꯃꯃꯥꯗꯤ ꯑꯍꯟ ꯑꯣꯏꯔꯕꯅꯤꯅꯀꯣ ꯑꯗꯨꯒꯅꯤ ꯁꯒꯤꯅꯤꯗ ꯅꯣꯏꯗꯤ ꯌꯥꯝ ꯂꯩꯥꯏꯕꯥꯛ ꯐꯔꯦ ꯑꯗꯨ ꯃꯇꯝꯗꯅꯦ ꯍꯧꯖꯤꯛ ꯀꯟꯅ ꯊꯕꯛ ꯁꯨꯒꯗꯧꯔꯤꯁꯤꯀꯣ
ꯑ ꯀꯗꯥꯏ ꯍꯧꯖꯤꯛ ꯇꯕꯤꯕꯨ ꯅꯨꯡꯉꯥꯏꯅ ꯂꯦꯡꯒꯗꯕꯅꯤ ꯄꯨꯟꯁꯤꯁꯦ ꯂꯥꯏꯐꯁꯦꯀꯣ ꯌꯥꯝ ꯇꯦꯜꯂꯦꯕ
ꯅꯨꯡꯉꯥꯏꯅ ꯄꯩꯁꯥ ꯇꯥꯟꯕ ꯌꯥꯔꯕꯅꯤꯅꯦ ꯅꯪꯅ ꯅꯣꯏꯁꯦ ꯑꯁ
ꯑꯁ ꯅꯨꯡꯉꯥꯏꯅ ꯄꯩꯁꯥ ꯇꯥꯟꯕ ꯌꯥꯗꯦꯗꯅ ꯄꯩꯁꯥ ꯇꯁꯦ ꯋꯥꯏꯗ
ꯍꯧꯜꯖꯤ ꯃꯗꯤ ꯍꯕꯨ ꯋꯥꯔꯣꯁꯨꯨꯝ ꯇ ꯈꯔ ꯈꯥꯗ ꯔꯣꯣꯏ ꯕꯕꯥ ꯃꯃ ꯀꯜꯂꯤꯉ ꯏꯗꯣ
ꯀꯥꯏꯏꯗꯒꯤꯅꯣ ꯈ꯭ꯋꯥꯏꯗꯒꯤ ꯋꯥꯕꯁꯦ ꯄꯩꯁꯥ ꯍꯞꯇꯥꯕꯅꯦꯦ ꯋꯥꯕꯁꯦ
ꯊꯕꯛꯁꯨ ꯆꯠꯂꯦ ꯍꯜꯂꯛꯄꯗ ꯋꯥꯈꯜ ꯋꯥꯈꯜ ꯂꯩꯅꯥ ꯂꯩꯔꯦ ꯌꯨꯝꯒꯤꯁꯨ ꯀꯔꯤ ꯑꯁ
ꯑꯗꯨꯅꯦ ꯑꯩꯅ ꯇꯜꯂꯤꯁꯦ ꯑꯗꯨꯗꯤ ꯊꯕꯛ ꯊꯕꯛ ꯃꯐꯝꯗ ꯋꯥꯔꯦ ꯑꯃꯨꯛꯀ ꯄ꯭ꯔꯦꯁꯔ ꯄꯤꯔꯅꯤ ꯑꯃꯨꯛ ꯑꯩꯈꯣꯏ ꯋꯥꯈꯜ ꯅꯨꯡꯉꯥꯏꯔꯔꯣꯏ ꯑꯗꯨꯅꯤ ꯑꯩꯅ ꯇꯜꯂꯤꯁꯦ ꯑꯩꯅ ꯑꯩꯅ ꯈꯜꯂꯤꯁꯦ ꯏꯁꯥ ꯏꯁꯥ ꯐꯍꯟꯕ ꯁꯥ ꯐꯔꯗꯤ ꯍꯦꯜꯗꯤ ꯏꯁ ꯋꯦꯜ ꯍꯥꯏꯗ ꯍꯋꯦꯜ ꯂꯩꯔꯒ ꯍꯦꯜ ꯐꯠꯇ꯭ꯔꯗꯤ ꯀꯩꯗꯧꯅꯨꯡꯗ ꯅꯪ ꯅꯨꯡꯉꯥꯏꯕ ꯄꯨꯟꯁꯤ ꯐꯤꯡꯕ ꯉꯝꯃꯣꯏ
ꯃꯤꯑꯣꯏꯕ ꯄꯨꯟꯁꯤꯗ ꯑꯋꯥ ꯑꯊꯦꯡ ꯂꯩꯇ꯭ꯔꯗꯤ
ꯑꯗꯨ ꯑꯣꯏꯔꯁꯨ ꯈꯔ ꯈꯔ ꯑꯩꯈꯣꯏꯅ ꯁꯦꯝꯒꯗꯧꯕꯅꯦ ꯂꯝꯕꯤꯗꯣ ꯄ꯭ꯔꯦꯁꯔ ꯂꯣꯏꯅ ꯇꯦꯟꯁꯟ ꯂꯩꯔꯗꯤ ꯑꯩꯈꯣꯏꯁꯦ ꯅꯥꯔꯛꯀꯅꯦꯕ ꯑꯩꯈꯣꯏ ꯋꯥꯈꯜꯁꯦ ꯍꯦꯛ ꯅꯨꯡꯉꯥꯏꯔꯛꯇ꯭ꯔꯕ ꯇꯦꯟꯁꯟ ꯗꯤꯄ꯭ꯔꯦꯁꯟ ꯆꯜꯂꯕ ꯁꯣꯏꯗ꯭ꯔꯕꯅꯤ ꯑꯗ ꯋꯥꯈꯜ ꯂꯩꯅꯥꯒꯨꯝꯕ ꯍꯥꯏꯔ ꯀꯇꯩꯒꯨꯝꯕ ꯂꯥꯏꯅꯥ ꯃꯈꯜ ꯃꯈꯜꯁꯦ ꯑꯩꯈꯣꯏ ꯃꯤ ꯃꯤꯑꯣꯏꯕꯁꯤꯡꯁꯦ ꯋꯥꯈꯜ ꯌꯥꯝ ꯈꯟꯃꯟꯕꯗꯤꯀꯣ ꯑꯗꯨ ꯂꯥꯏꯅꯥꯁꯤ ꯌꯥꯝ ꯄꯣꯛꯊꯣꯔꯛꯄꯅꯦꯕ ꯇꯦꯟꯁꯟ ꯂꯩꯕ ꯌꯥꯗꯦ ꯗꯤꯄ꯭ꯔꯦꯁꯟ ꯆꯠꯄ ꯌꯥꯗꯦ ꯋꯥꯈꯜ ꯀꯖꯅꯅꯨꯡ ꯍꯥꯏꯥꯏꯅ ꯅꯨꯡꯉꯥꯏꯅ ꯇꯧꯒꯗꯧꯕ ꯑꯦꯗꯥꯞ ꯇꯧꯒꯗꯕ ꯅꯨꯡꯉꯥꯏꯅ ꯂꯩꯕ ꯈꯟꯒꯗꯧꯕ ꯅꯠꯇ꯭ꯔꯗꯤ ꯌꯥꯔꯣꯏꯑꯦ ꯑꯩꯅ ꯈꯜꯂꯤꯁꯦ ꯑꯗꯨ ꯉꯥꯛꯇꯅꯤ ꯂꯥꯏꯐꯁꯤꯦ ꯌꯥꯝ ꯇꯦꯜꯂꯦꯕꯀꯣ ꯃꯤꯉꯣꯟꯗꯁꯨ ꯐꯠꯇꯕ ꯈꯟꯗꯕ ꯅꯨꯡꯉꯥꯏ ꯅꯨꯡꯉꯥꯏꯕ ꯄꯣꯖꯤꯇꯤꯚ ꯃꯥꯏꯟ ꯄꯣꯖꯤꯇꯤꯚ ꯊꯤꯡꯀꯤꯡ ꯈꯛꯇ ꯈꯜꯂꯒꯀꯣ ꯅꯨꯡꯉ ꯐꯉꯥꯏꯗ ꯏꯃꯥꯟꯅꯕꯁꯤꯡ ꯐ꯭ꯔꯦꯟ ꯁꯥꯔꯀꯜꯁꯤꯡ ꯄꯨꯜꯂꯒ ꯅꯨꯡꯉꯥꯏꯑꯅ ꯍꯤꯡꯕꯗꯣ ꯑꯗꯨꯅꯤ ꯑꯩꯅ ꯈ꯭ꯋꯥꯏꯗꯒꯤ ꯄꯥꯝꯕꯁꯦ ꯐꯝꯃꯤꯟꯅꯔꯒ ꯋꯥꯔꯤ ꯁꯠ
ꯑꯗꯨꯗꯗꯤ
ꯊꯕꯛꯄꯨ ꯆꯠꯈ꯭ꯔꯗꯤ ꯅꯠꯇꯦ ꯃꯄꯥꯟꯂꯣꯝꯗ ꯃꯄꯥꯟꯂꯣꯝꯗ ꯖꯥꯠ ꯈꯔꯗꯤ ꯏꯊꯟꯗ ꯌꯨꯝꯗ ꯂꯥꯛꯑꯅꯤ ꯑꯃꯨꯛ ꯍꯜꯂꯛꯑꯅꯤ ꯊꯕꯛ ꯑꯃꯨꯛ ꯆꯠꯂꯅꯤ ꯑꯃꯨꯛ ꯍꯜꯂꯛꯑꯅꯤ ꯆꯥꯛ ꯊꯣꯡꯉꯅꯤ ꯊꯣꯡꯉꯅꯤ ꯆꯥꯔꯅꯤ ꯇꯨꯝꯃꯅꯤ ꯑꯃꯨꯛ ꯊꯕꯛ ꯆꯠꯂꯅꯤ ꯋꯥꯔꯤ ꯁꯥꯟꯅꯕ ꯐꯪꯗ꯭ꯔꯦꯕ ꯋꯥꯔꯤ ꯁꯥꯟꯅꯕ ꯐꯪꯒꯗꯧꯕꯁꯦ ꯑꯩꯈꯣꯏ ꯒꯥꯔꯜ ꯐ꯭ꯔꯦꯟ ꯑꯩꯈꯣꯏ ꯒꯥꯔꯜ ꯐ꯭ꯔꯦꯟꯒ ꯏꯕꯥꯅꯤꯒ ꯈꯛꯇ ꯑꯗꯨꯝ ꯋꯥꯔꯤ ꯁꯥꯔꯒ ꯑꯗꯨꯝ ꯕꯣꯔꯤꯡ ꯁꯨꯔꯀꯦ ꯑꯅꯤ ꯈꯨꯟꯗ ꯂꯩꯔꯗꯤ ꯏꯃꯥꯟꯅꯕꯁꯤꯡꯁꯨ ꯐ꯭ꯔꯦꯟ ꯁꯔꯀꯜꯁꯤꯡꯁꯨ ꯄꯨꯟꯕ ꯐꯪꯉꯦ ꯑꯩꯈꯣꯏ ꯃꯤ ꯈ꯭ꯋꯥꯏ ꯃꯌꯥꯝꯁꯦ ꯄꯨꯜꯂꯒ ꯑꯗꯨꯝ ꯋꯥꯔꯤ ꯋꯥꯇꯥꯏ ꯁꯥꯟꯅꯕ ꯃꯔꯛ ꯃꯔꯛꯇ ꯐꯣꯟ ꯄꯏꯗꯕꯤꯗ ꯆꯥ ꯊꯛꯃꯤꯟꯅꯔꯒ ꯍꯥꯏ ꯑꯗꯨ ꯅꯨꯡꯉꯥꯏꯇ꯭ꯔꯣ ꯋꯥꯈꯜ ꯑꯁꯦꯡꯕꯅꯦ ꯋꯥꯈꯜ ꯅꯨꯡꯉꯥꯏꯔꯗꯤꯀꯣ ꯏꯁꯥꯁꯦ ꯐꯒꯠ ꯆꯄꯁꯦ ꯌꯥꯝ ꯈꯪꯍꯦꯟꯗꯈꯤ ꯍꯦꯜꯂꯦꯕ ꯑꯩꯅ ꯈꯟꯕꯁꯦ ꯑꯩꯒꯤ ꯑꯦꯛꯁꯄꯤꯔꯤꯌꯦꯟꯁꯁꯦ ꯑꯁꯤꯅꯤ ꯑꯁ ꯀꯥꯏ ꯑꯗꯨꯒꯗꯒꯤ ꯑ ꯑꯗ ꯂꯩꯐꯝ ꯃꯇꯝꯗꯨꯗꯤ ꯑ ꯄꯨꯝ ꯇꯨꯝꯗꯕꯅꯦ ꯑꯩ ꯀꯩꯅꯣ
ꯑꯩꯗꯤ ꯈꯨꯟꯗ ꯂꯩꯔꯗꯤ ꯋꯥꯈꯜ ꯂꯩꯅꯥ ꯂꯩꯌꯦ
ꯑꯁ ꯀꯥꯏꯅꯣꯗ ꯑꯩꯗꯤ ꯌꯥꯝ ꯐ꯭ꯔꯤ ꯑꯣꯏ ꯈꯨꯟꯗ ꯂꯩꯔꯗꯤ ꯌꯥꯝ ꯅꯨꯡꯉꯥꯏ
ꯍꯣꯏ ꯐ꯭ꯔꯤꯕꯨꯗꯤ ꯑꯣꯏꯌꯦꯦ ꯑꯗꯨꯕꯨ ꯑꯩ ꯅꯍꯥ ꯃ ꯃꯔꯣꯟꯅꯦ ꯈꯨꯟꯗ ꯂꯩꯔꯗꯤ ꯋꯥꯈꯜ ꯂꯩ ꯍꯥꯏꯕꯗꯤ ꯄꯩꯁꯥ ꯊꯣꯛꯐꯝ ꯂꯩꯇ꯭ꯔꯦ ꯊꯕꯛ ꯂꯧꯕꯒꯨꯝꯕ ꯆꯠꯂꯦ ꯑꯗꯨ ꯆꯠꯗ ꯀꯨꯨꯝ ꯁ ꯆꯥ ꯅꯕ ꯀꯔꯄꯁꯨꯨꯝ ꯌꯥꯝꯗꯔꯦ ꯑꯗ ꯋꯥꯈꯥꯟ ꯍꯥꯥ
ꯇꯝꯂꯧꯒꯨꯝꯕ ꯂꯩꯇ꯭ꯔꯣ
ꯂꯧ ꯂꯧꯒꯤ ꯊꯕꯛꯗꯤ ꯑꯗꯨꯝ ꯆꯠꯂꯦ
ꯂꯧ ꯆꯠꯄꯁꯨ ꯑꯗꯨꯝ ꯅꯨꯡꯉꯥꯏꯕꯅꯤꯅ ꯃꯔꯛ ꯃꯔꯛꯇ ꯂꯧ ꯆꯠꯄ ꯃꯔꯛ ꯃꯔꯛꯇ ꯐꯥꯝꯗ ꯆꯠꯄ ꯑꯗꯨ ꯑꯗꯨ ꯅꯨꯡꯉꯥꯏꯕꯅꯤꯅꯦ ꯍꯛꯆꯥꯡ ꯐ ꯑꯃꯅꯤꯅꯤꯅꯦ ꯑꯗꯨꯒꯨꯝꯕ ꯀꯗꯥꯏꯗꯒꯤꯒ ꯁꯤꯇꯤ ꯇꯥꯏꯞꯇꯨꯗꯤ ꯑꯩꯍꯦ ꯌꯥꯝ ꯋꯥꯈ꯭ꯔꯕꯅꯤꯀꯣ ꯄꯨꯡ ꯑꯍꯨꯝ ꯃꯔꯤꯐꯥꯎ ꯇꯨꯝꯕ ꯌꯥꯗꯗꯅꯀꯣ ꯃꯔꯛ ꯃꯔꯛꯇ ꯇꯨꯝꯗꯕꯤꯗ ꯊꯕꯛ ꯆꯠꯄ ꯑꯃꯨꯛꯀ ꯑꯁ ꯑꯩ ꯋꯥꯈꯜꯁꯦ ꯁꯨꯃꯥꯏꯅ ꯇꯧꯔꯗꯤ ꯑꯁ ꯍꯛꯆꯥꯡꯁꯦ ꯀꯃꯥꯏꯅ ꯐꯔꯛꯇꯣꯏꯅꯣꯅ ꯑꯩꯅ ꯈꯟꯕꯁꯤ ꯈꯟꯕꯁꯤꯗꯤ ꯍꯦꯛ ꯑꯩ ꯃꯅꯤꯄꯨꯔꯗ ꯌꯧꯕ ꯃꯇꯝꯗ ꯐꯥꯔꯁ ꯗꯦ ꯂꯦꯟꯗꯤꯡ ꯇꯧꯕ ꯅꯨꯃꯤꯠꯇ ꯑꯩ ꯇꯨꯝꯕꯗꯣ ꯑꯁ ꯄꯨꯡ ꯇꯔꯨꯛ ꯄꯨꯡ ꯇꯔꯦꯠꯇꯒꯤ ꯇꯨꯝꯈ꯭ꯔꯕꯅꯦ ꯇꯨꯝꯕꯗ ꯐꯖꯅ ꯇꯨꯝꯈꯤꯕ ꯋꯥꯅꯤ ꯄꯨꯡ ꯇꯔꯨꯛ ꯑꯌꯨꯛ ꯄꯨꯡ ꯇꯔꯨꯛ ꯄꯥꯎ ꯑꯗꯨꯝ ꯃꯦꯀꯞ ꯊꯣꯛꯇꯕꯤꯗ ꯐꯖꯅ ꯇꯨꯝꯕꯗꯣ ꯑꯁ ꯅꯨꯡꯉꯥꯏꯕꯁꯤꯗꯤ ꯌꯥꯝ ꯍꯔꯥꯎ ꯍꯔꯥꯎꯕꯁꯤꯗꯤ ꯑꯗꯨꯣ ꯅꯨꯃꯤꯠꯇ ꯌꯥꯝ ꯍꯔꯥꯎꯕꯗꯣ
ꯑꯁꯦꯡꯕꯅꯦ ꯑꯁꯦꯡꯕ ꯑꯩ ꯆꯦꯟꯅꯥꯏꯗ ꯂꯩꯕ ꯃꯇꯝꯗ ꯇꯨꯝꯕꯁꯦ ꯐꯪꯗꯕꯅꯦꯕ ꯑꯩꯅ ꯀꯝꯄꯅꯤ ꯑꯃꯗ ꯇꯧꯕ ꯐꯥꯔꯁ ꯇꯥꯏꯝ ꯇꯨ ꯊꯥꯎꯖꯟ ꯇ꯭ꯋꯦꯟꯇꯤ ꯐꯣꯔꯗ ꯀꯩꯅꯣ ꯇꯧꯕ ꯃꯇꯝꯗ ꯑꯩ ꯅꯥꯏꯠ ꯁꯤꯞ ꯈꯛꯇ ꯄꯨꯑꯦꯕꯀꯣ ꯑꯗꯨ ꯅꯨꯃꯤꯠꯇꯣ ꯅꯨꯡꯊꯤꯟ ꯗꯦ ꯇꯥꯏꯝꯗ ꯇꯨꯝꯕꯁꯦ ꯌꯥꯝ ꯇꯨꯝꯗ꯭ꯔꯦꯕ ꯖꯤꯞ ꯇ ꯑ ꯇꯨꯝꯕ ꯇꯥꯏꯃꯤꯡꯗꯣ ꯄꯨꯡ ꯑꯍꯨꯝ ꯃꯦꯛꯁꯤꯃꯝ ꯄꯨꯡ ꯃꯔꯤ ꯑꯗꯨ ꯈꯛꯇ ꯇꯨꯝꯃꯗꯤ ꯍꯛ ꯀꯗꯥꯏꯗꯒꯤ ꯍꯛꯆꯥꯡ ꯐꯔꯛꯇꯣꯏꯅꯣ ꯕ꯭ꯔꯦꯟꯁꯨ ꯃꯥꯡꯉꯛꯀꯅꯤ ꯑꯟꯑꯣꯗꯤꯕꯜ ꯕ꯭ꯔꯦꯟꯁꯦ ꯐꯪꯁꯟ ꯐꯖꯅ ꯇꯧꯔꯔꯣꯏ ꯗꯜꯁꯇ ꯑꯗꯨꯝ ꯂꯩꯔꯅꯤ ꯕꯣꯔꯤꯡ ꯑꯗꯨꯝ ꯆꯨꯔꯛꯀꯅꯤ ꯑꯣꯇꯣꯃꯦꯇꯤꯀꯦꯜꯂꯤ ꯑꯗꯨ ꯗꯤꯄ꯭ꯔꯦꯁꯟ ꯂꯥꯛꯑꯅꯤ ꯇꯦꯟꯁꯟ ꯂꯥꯛꯑꯅꯤ ꯑꯟꯏꯟꯇꯦꯜꯂꯤꯖꯦꯕꯜ ꯑꯁ ꯋꯥꯈꯤꯕꯁꯤꯗꯤ ꯋꯥꯈꯤꯕꯁꯤꯗꯤ ꯀꯣ ꯍꯧꯖꯤꯛꯇꯤ ꯑꯁ ꯌꯦꯡꯉꯨꯅꯤ ꯍꯧꯖꯤꯛꯇꯤ ꯋꯥꯔꯜ ꯀꯞꯁꯨ ꯌꯦꯡꯕ ꯐꯪꯗ꯭ꯔꯦ ꯇꯨꯝꯅꯤꯡꯕꯅ ꯑꯗꯨꯅꯦ ꯑꯩꯅ ꯈ꯭ꯋꯥꯏꯗꯒꯤ ꯄꯥꯝꯕꯁꯦ
ꯌꯨꯝ ꯄꯨꯒꯤ ꯌꯨꯝꯗ ꯀꯤꯚꯤ ꯂꯩꯔꯝꯅꯦ ꯌꯦꯡꯁꯦ ꯍꯥꯏꯌꯣ
ꯀꯔꯦꯕ
ꯑꯗꯨ ꯅꯨꯄꯤ ꯑꯅꯤꯒꯤ ꯌꯨꯝ ꯃ ꯃꯄꯨꯗ
ꯑꯥ
ꯇꯤꯚꯤ ꯂꯩꯕꯅꯦ
ꯏꯁꯀꯥꯏꯗ ꯌꯦꯡꯅꯤꯡꯗꯦꯗ ꯐꯣꯟꯗ ꯑꯗꯨꯝ ꯂꯦꯞꯇꯣꯞꯇ ꯌꯦꯡꯕ ꯌꯥꯏꯗ ꯑꯩꯅ ꯉꯝꯗꯕ ꯋꯥꯅꯤ ꯇꯨꯝ ꯇꯨꯝꯅꯤꯡꯕꯅ
ꯇꯤꯚꯤꯗ ꯌꯦꯡꯕꯅ ꯅꯨꯡꯉꯥꯏꯅ ꯐꯣꯟꯗꯒꯤꯗꯤ
ꯂꯦꯞꯇꯣꯞꯇꯁꯨ ꯂꯩ ꯌꯦꯡꯕ ꯌꯥꯏꯌꯦ ꯂꯦꯞꯇꯣꯞꯇꯨꯁꯨ ꯅꯍꯥꯟ ꯌꯦꯡꯉꯦ ꯑꯗꯨꯝ ꯌꯦꯡꯕ ꯌꯥꯏ ꯀꯩꯁꯨ ꯀꯥꯏꯗꯦ ꯇꯨꯝꯅꯤꯡꯕꯗꯣ ꯍꯧꯖꯤꯛꯇꯤ ꯀꯩꯅꯣ ꯔꯥꯎꯟ ꯔ ꯔꯥꯎꯟ ꯑꯣ ꯔꯥꯎꯟ ꯁꯤꯁꯇꯦꯝ ꯔꯥꯎꯟ ꯑꯣ ꯁꯤꯁꯇꯦꯝꯗ ꯆꯪꯈ꯭ꯔꯗꯤ ꯑꯗꯨꯝ ꯌꯦꯡꯕ ꯅꯨꯡꯉꯥꯏꯔꯛꯀ ꯍꯧꯖꯤꯛ ꯐꯥꯎꯗꯤ ꯌꯥꯝꯅ ꯌꯦꯡꯅꯤꯡꯕ ꯐꯥꯎꯗ꯭ꯔꯤꯌꯦꯕ
ꯕꯣꯔꯤꯡ ꯆꯨꯏꯌꯦꯕ ꯀꯣ
ꯑꯃ ꯌꯥꯝ ꯀꯜꯂꯁꯨ ꯑꯃ ꯈꯔ ꯑꯗꯨꯝ ꯌꯥꯝ ꯍꯩꯇꯕ ꯑꯄꯣꯅꯦꯟꯗꯣ ꯌꯥꯝ ꯁꯣꯟꯕ ꯑꯗꯨ ꯄꯥꯟꯅꯔꯒ ꯂꯩꯔꯗꯤ ꯀꯃꯥꯏꯅ ꯌꯦꯡꯕ ꯅꯨꯡꯉꯥꯏꯗꯣꯏꯅꯣꯅꯦ ꯑꯟꯑꯣꯗꯤꯕꯜ
ꯃꯊꯪꯗꯗꯤ ꯐꯖꯥ ꯂꯒꯅꯤ
ꯉꯔꯥꯡꯁꯨ ꯌꯦꯡꯕꯨꯅꯦ ꯐ꯭ꯔꯥꯟꯁꯀ ꯀꯩꯅꯣ ꯅꯣꯔꯋꯦ ꯁꯥꯟꯅꯕꯗꯣ ꯅꯣꯋꯦꯗꯨ ꯀꯅꯥꯅꯣ ꯍꯂꯟꯒꯨꯝꯕꯗꯣ ꯆꯪꯗꯦꯕ ꯁꯤꯅꯤꯌꯔ ꯄ꯭ꯂꯦ ꯑꯐ꯭ꯔꯣ ꯄ꯭ꯔꯣꯐꯦꯁꯅꯦꯜ ꯃꯣꯏ ꯁꯥꯟ ꯁꯥꯟꯅꯗꯦꯕ ꯑꯉꯥꯡꯁꯤꯡ ꯑꯗꯨꯝ ꯆꯪꯒꯗꯦ ꯑꯗꯨꯗꯤ ꯅꯨꯡꯉꯥꯏꯇꯦꯕ
ꯀꯔꯤꯅꯣ ꯌꯩꯔꯤꯁꯤꯕꯣ
ꯍꯣꯔꯦꯟ ꯀꯩꯅꯣ ꯇꯧꯁꯤꯔꯣ ꯉꯔꯥꯡꯒꯤ ꯅꯝꯕꯔ ꯗꯨ ꯉꯔꯥꯡ ꯉꯔꯥꯡ ꯅꯝꯕꯔ ꯄꯤꯕꯗꯨ ꯐꯣꯟ ꯋꯥꯔꯤ ꯁꯥꯟꯅꯁꯤꯅꯦ ꯑꯩꯈꯣꯏ ꯑꯍꯨꯝ
ꯑꯗꯨꯒꯤ ꯋꯥꯔꯤꯗꯤ ꯀꯔꯤ ꯄꯨꯟꯅ ꯁꯥꯟꯅꯅꯤꯡꯉꯥꯏ ꯂꯩꯇꯦꯅꯦ
ꯍꯥ ꯃꯔꯛ ꯃ ꯃꯔꯛ ꯃꯔꯛꯇ ꯃꯔꯛ ꯃꯔꯛꯇ ꯑꯩ ꯌꯥꯎꯔꯛꯀꯦ ꯍꯥꯏꯕꯅꯤꯗ
ꯌꯥꯎꯑꯣ ꯌꯥꯎꯑꯣ ꯅ ꯅꯝꯕꯔ ꯑꯇꯣꯞꯄꯁꯨ ꯊꯔꯛꯑꯣ ꯍꯥꯏꯔꯒ ꯅꯪ
ꯊꯥꯔꯛꯀꯦꯅꯦ ꯊꯥꯔꯛꯀꯦꯅꯦ ꯁꯣꯏꯗꯕꯤ ꯊꯥꯔꯛꯀꯦ ꯀꯩꯝ ꯈꯜꯂꯨꯅ